ꯍꯩ ꯇꯥꯕꯔ‌ꯣꯅ‌ꯦ ꯍꯩ ꯅꯟꯅꯗ‌ꯣ ꯇꯥꯗꯕ꯭ꯔꯣ ꯀꯥꯏ
ꯑꯗꯨꯅꯤꯅꯦ ꯁꯥꯟꯅꯍꯧꯗꯕ ꯁꯨꯡꯌꯥ ꯌꯥꯗꯦꯅꯦ
ꯅꯪ ꯈꯣꯟꯖꯦꯜ ꯉꯥꯁꯤ ꯌꯥꯝ ꯑꯉꯥꯡꯒꯤ ꯃꯈꯣꯟꯒꯤ ꯇꯥꯏꯞꯇ ꯇꯧꯋꯤꯅꯦ
ꯑꯉꯥꯡ ꯅꯤꯅ‌ꯦ
ꯑꯉꯥꯡ ꯑꯣꯏꯔꯥꯁꯨ ꯂꯩꯗꯅ ꯑꯉꯥꯡ ꯃꯆꯥꯒꯤ ꯃꯈꯣꯜ ꯃꯥꯜꯂꯦ ꯏꯁ ꯌꯥꯝ ꯑꯉꯥꯡ
ꯎꯝ ꯍꯝ ꯆꯥꯍꯤ ꯀꯌꯥꯒꯨꯝꯕꯒ ꯃꯥꯟꯕ꯭ꯔꯥ ꯑꯗꯨꯗꯤ ꯍꯣꯏ ꯆꯥꯍꯤ ꯀꯌꯥꯒꯨꯝꯕ ꯃꯥꯜꯂꯦ
ꯍꯧꯖꯤꯛꯀꯤꯗꯣ ꯅꯪ ꯆꯥꯍꯤ ꯇꯔꯥ ꯑꯍꯨꯝ ꯑꯗꯨꯋꯥꯏꯒꯤ ꯃꯥꯟ ꯑꯗꯨꯅꯦ ꯆꯍꯤ ꯇꯔꯥ ꯑꯩꯗꯤ ꯀꯅꯥꯅꯣ ꯑꯉꯥꯡ ꯃꯆꯥꯒ ꯌꯥꯎꯔꯕ ꯈꯟꯕꯥꯅꯦ
ꯎꯝꯍꯨꯝ ꯆꯨꯝꯃ‌ꯦ ꯈꯤꯇꯪ ꯋꯥꯠꯂ‌ꯦ ꯍꯣꯏ
ꯑꯗꯨꯗꯤ ꯇ ꯇꯔꯥꯃꯉꯥ ꯇꯔꯥꯇꯔꯨꯛ
ꯎꯝ ꯍꯨꯝ ꯆꯨꯝꯒꯦ ꯇꯧꯔꯦ ꯑꯗꯨꯁꯨ ꯈꯤꯇꯪ ꯈꯤꯇꯪ ꯉꯥꯏꯔꯦ ꯋꯥꯠꯄ ꯅꯣꯏ ꯅꯣꯏ ꯑꯗꯨꯗ ꯅꯣꯡ ꯇꯥꯕ꯭ꯔꯥ ꯅꯣꯏ ꯍꯧꯖꯤꯛ ꯍꯧꯖꯤꯛꯁꯦ ꯅꯣꯡ ꯇꯥꯕ꯭ꯔꯥ
ꯍꯣꯏ ꯇꯥꯏꯌꯦ ꯍꯧꯖꯤꯛ
ꯇꯥꯕ꯭ꯔꯥ ꯑꯁ ꯑꯗꯨꯗꯤ ꯑꯩꯈꯣꯏꯗꯁꯨ ꯇꯥꯏꯌꯦ ꯑꯁ ꯌꯥꯝ ꯂꯥꯞꯅꯗ꯭ꯔꯦ ꯑꯗꯨꯗꯤ ꯉꯁꯥꯏꯗꯤ ꯇꯥꯔꯝꯕ꯭ꯔꯥ ꯉꯁꯥꯏ ꯇꯥꯕ꯭ꯔꯥ ꯑꯗꯨ ꯈꯔ ꯈꯔ ꯀꯣ ꯍꯧꯖꯤꯛ ꯈꯤꯇꯪꯅꯤꯅ ꯑꯁ ꯑꯗꯨꯗꯤ ꯂꯥꯞꯅꯗ꯭ꯔꯦ ꯑꯗꯨꯗꯤ ꯃꯅꯤꯄꯨꯔ ꯃꯌꯥꯏꯗꯔꯥ ꯅꯪꯁꯨ
ꯍꯣꯏ ꯑꯩꯗꯤ ꯃꯅꯤꯄꯨꯔꯒꯤ ꯀꯥꯆꯤꯟ ꯀꯥꯆꯤꯟꯗ ꯂꯩꯇꯦ ꯃꯌꯥꯏꯗꯥꯅꯦ
ꯃꯌꯥꯏꯗ ꯑꯗꯨꯗꯤ ꯈꯔ ꯅꯛꯅꯔꯝꯒꯗꯧ ꯃꯥꯜꯂꯦꯕ ꯋꯦꯗ꯭ꯔ ꯋꯦꯗ꯭ꯔ ꯔꯤꯄꯣꯔꯠꯇꯥꯒꯤ ꯈꯪꯈ꯭ꯔꯦꯕ ꯂꯣꯀꯦꯁꯟꯁꯨ ꯊꯤꯗꯣꯛꯄ ꯌꯥꯔꯦ ꯍꯧꯖꯤꯛꯇꯤ
ꯏꯁ ꯊꯤꯗꯣꯛꯑꯣꯅꯦ ꯊꯤꯗꯣꯛꯑꯣꯅꯦ ꯅꯪꯕꯨ ꯊꯤꯗꯣꯛꯄ ꯍꯩꯔꯥꯗꯤ ꯊꯤꯗꯣꯛꯑꯣ ꯍꯥꯏꯕꯗꯨꯅꯤ
ꯃꯅꯤꯄꯨꯔꯒꯤ ꯃꯌꯥꯏꯗ ꯂꯩꯔꯦꯕ
ꯑꯧ ꯃꯥꯅꯦ
ꯂꯣꯏꯅꯗꯤ ꯍꯥꯏꯔꯥꯔꯣꯏꯒꯦ ꯎꯝ ꯑꯩꯁꯨ ꯑꯗꯨ ꯑꯗꯨꯒꯤ ꯃꯥꯜꯂꯦ ꯁꯤꯗ ꯍꯧꯖꯤꯛꯇꯪ ꯅꯣꯡ ꯇꯥꯔꯛꯑꯦꯕ ꯑꯗꯨꯗꯤ ꯀꯩ ꯀꯩ ꯀꯩ ꯀꯩ ꯇꯧꯔꯤ ꯕꯣꯜꯒ ꯌꯦꯡꯒꯗ꯭ꯔꯣ
ꯑꯩ ꯕ‌ꯣꯜ ꯌ‌ꯦꯡ ꯕꯣꯜ ꯌꯦꯡꯅꯕ ꯉꯥꯏꯕ ꯉꯝꯖꯗ꯭ꯔꯦ ꯉꯔꯥꯡꯗꯩ ꯋꯥꯔꯦ
ꯎꯝꯍꯨꯝ
ꯅꯪꯁꯨ ꯌꯦꯡꯒꯗ꯭ꯔꯣ
ꯪ ꯉꯥꯏꯁꯤꯔꯥ ꯉꯥꯏꯔꯣꯏꯁꯤꯔꯥ ꯈꯜꯂꯒ ꯂꯩꯔꯤꯕꯅ‌ꯦ
ꯅꯪ ꯀꯅꯥꯒꯤ ꯐꯦꯟ ꯑꯣꯏ
ꯑꯩꯗꯤ ꯍꯧꯖꯤꯛꯀꯥꯟꯗꯤ ꯃꯦꯁꯤ ꯔꯣꯅꯥꯜꯗꯣꯒꯨꯝꯕꯁꯦ ꯌꯥꯝꯅ ꯃꯤ ꯐꯦꯟꯁꯨ ꯌꯥꯝꯃꯟꯈ꯭ꯔꯦꯕꯥꯀꯣ ꯑꯗꯨꯒꯤ ꯑꯩꯗꯤ ꯃꯣꯏꯕꯨ ꯈꯟꯕꯤꯔꯔꯣꯏ ꯑꯅꯧꯕꯥꯁꯤꯡꯀꯣ ꯈ꯭ꯔ ꯏꯪꯈꯠꯄꯤꯈ꯭ꯔꯒꯦ ꯍꯥꯏꯕ ꯇꯥꯔꯦ
ꯑꯁ ꯅꯪꯗꯤ ꯕꯦꯔꯥꯅꯤꯅꯦ ꯃꯤ ꯍꯥ ꯍꯟꯗꯛꯀꯤ ꯆꯍꯤꯁꯤꯅ ꯃꯣꯏꯒꯤ ꯑꯔꯣꯏꯕ ꯑꯔꯣꯏꯕ ꯑꯣꯏꯔꯦ ꯍꯥꯏꯔꯒ ꯁꯞꯄꯣꯔꯠ ꯇꯧꯕꯤꯔꯣꯏ
ꯁꯤ ꯑꯅꯧꯕꯁꯤꯡꯅ ꯁꯞꯄꯣꯔꯠ ꯇꯧꯕꯤꯈ꯭ꯔꯗꯤ ꯁꯞꯄꯣꯔꯠꯇ꯭ꯔ ꯌꯥꯝꯃꯟ ꯈ꯭ꯔꯦꯕ ꯃꯣꯏ ꯏꯒꯣ ꯌꯥꯝ ꯋꯥꯡꯈꯠꯈ꯭ꯔꯦꯕ ꯑꯗꯨꯏ ꯏꯒꯣ ꯋꯥꯡꯍꯜ ꯂꯥꯔꯣꯏꯒꯦ
ꯑꯦꯍꯦꯍꯦꯍ ꯅꯪ ꯑꯩꯉꯣꯟꯗ ꯀꯩꯅꯣ ꯇꯧꯕ꯭ꯔꯥ ꯈꯠꯅꯕ ꯍꯧꯕ꯭ꯔꯥ
ꯑꯗꯣ ꯀꯅꯥꯅꯣ ꯅꯪꯗꯤ ꯑꯗꯣ ꯀꯅꯥꯅꯣ ꯅꯪꯒꯤꯗꯤ
ꯑꯩꯗꯤ ꯍꯧꯖꯤꯛ ꯑꯩꯗꯤ ꯉꯁꯤꯅꯤꯅꯦ ꯃꯥꯒꯤ ꯃꯤꯠ
ꯑ ꯑꯁ ꯉꯥꯁꯤ ꯕ꯭ꯔꯥꯖꯤꯜꯒ ꯑ ꯑꯌꯨꯛꯔꯥ ꯑꯌꯨꯛꯇ ꯑꯣꯏꯔꯦ ꯑꯗꯨꯗꯤ‍ ꯍꯧꯖꯤꯛꯀꯤ ꯋꯥꯟ ꯊꯥꯔꯇꯤꯒꯤꯗꯤ ꯀꯩꯅꯣ ꯀꯩꯅꯣ ꯕ꯭ꯔꯥꯖꯤꯜꯒꯥ ꯀꯅꯥꯅꯣ
ꯕ꯭ꯂꯥꯗꯤꯜ ꯕ꯭ꯂꯥꯗꯤꯜꯗꯁꯨ ꯑꯩꯒꯤ ꯅꯃꯜ ꯂꯩꯕꯅꯦ ꯅꯃꯜ
ꯑꯣ ꯍꯣ ꯍꯣ ꯑꯣꯀꯦ ꯑꯗꯨ ꯅꯣꯏꯗꯤ ꯄꯨꯡ ꯀꯌꯥ ꯀꯌꯥ ꯑꯗꯨꯋꯥꯏꯗꯒ ꯇꯨꯝꯅꯒꯦ
ꯑꯩꯗꯤ ꯄꯨꯡ ꯕꯥꯔꯣꯗ ꯇꯨꯝꯃꯦ
ꯑꯗꯨꯝ ꯆꯥꯡ ꯑꯃꯗ ꯑꯗꯣ ꯑꯩꯈꯣꯏꯁꯨ ꯊꯦꯡꯅꯥꯗꯤ ꯇꯨꯝꯃꯦꯕ ꯑꯗꯨꯁꯨ ꯊꯦꯡꯅ ꯇꯨꯝꯕ ꯄ꯭ꯂꯁ ꯑ ꯍꯧꯖꯤꯛꯀꯤ ꯕꯣꯜꯅ ꯄꯨꯡ ꯇꯨ ꯊꯥꯔꯇꯤꯒꯨꯝꯕꯗ ꯂꯩꯅꯤ ꯍꯥꯏꯕꯗꯨꯗꯤ ꯍꯦꯛ ꯇꯨꯝꯊꯥꯕꯒ ꯑꯃꯨꯛ ꯍꯧꯒꯠꯅꯤꯡꯉꯥꯏ ꯑꯣꯏꯕꯅꯤꯅ ꯀꯣ ꯌꯥꯗꯕ ꯇꯥꯏꯃꯤꯡꯗꯣ ꯊ꯭ꯔꯤ ꯊꯥꯔꯇꯤꯒꯨꯝꯕꯗꯗꯤ ꯐꯥꯔꯛ ꯌꯥꯝ ꯇꯥꯏꯌꯦꯕ ꯉꯟꯅꯁꯨ ꯑꯗꯣ ꯇꯨꯝꯗꯥꯕꯅꯤꯅ ꯀꯣ
ꯎꯝ ꯊ꯭ꯔꯤ ꯊꯥꯔꯇꯤꯗ ꯃꯦꯠꯁ ꯂꯩꯔꯦ ꯍꯥꯏꯔꯗꯤ ꯆꯥꯛ ꯆꯥꯒꯦꯔꯥ ꯆꯥꯔꯣꯏꯒꯦꯔꯥ ꯄꯨꯡ ꯇꯔꯨꯛ ꯇꯔꯦꯠꯇꯩ ꯇꯨꯝꯕ ꯍꯧꯔꯣ ꯄꯨꯡ ꯑꯍꯨꯝꯗ ꯑꯦꯂꯥꯝ ꯊꯝꯃꯣ ꯍꯧꯒꯠꯂꯣ ꯌꯥꯔꯦ
ꯑꯗꯣ ꯅꯪꯗꯤ ꯇꯧꯕ꯭ꯔꯣ ꯑꯗꯨꯏ ꯃꯑꯣꯡꯗꯣ
ꯇꯧꯖꯗꯦꯗ
ꯑ ꯑꯗꯨꯒꯤ ꯒꯠ ꯐꯥꯎꯗꯤ ꯂꯩꯇ꯭ꯔꯦꯍꯦ
ꯃꯥꯅꯦ ꯃꯥꯅꯦ
ꯑꯗꯨ ꯑꯃꯨꯛ ꯐꯨꯠꯕꯣꯜꯗ ꯊꯋꯥꯏ ꯌꯥꯎꯕ ꯉꯝꯗ꯭ꯔꯕ ꯍꯥꯏꯕ ꯇꯥꯔꯦ
ꯏꯁ ꯆꯥꯛ ꯆꯥꯔꯕꯣ
ꯍꯣꯏ ꯑꯁ ꯗꯥꯏꯖꯦꯁꯄꯣꯔ ꯂꯣꯏ ꯇꯧꯈ꯭ꯔꯦ ꯍꯧꯖꯤꯛꯇꯤ ꯁꯥꯊꯤꯕ ꯆꯥꯡꯗꯣ ꯈꯔ ꯂꯩꯔꯗꯤ ꯑꯃꯨꯛ ꯂꯥꯝꯕ ꯍꯧꯔꯅꯦ ꯂꯣꯏ ꯑꯣꯟꯈ꯭ꯔꯦ ꯍꯣꯏ ꯃꯨ ꯂꯥꯑꯝꯕ ꯍꯧꯔꯅꯤ
ꯅꯪꯒꯤ ꯗꯥꯏꯖꯁꯟꯁ ꯌꯥꯝ ꯊꯨꯏ ꯍꯦꯛ ꯏꯟꯖꯥꯡ ꯀꯔꯤ ꯏꯟꯖꯥꯡ ꯆꯥꯕꯤꯔꯣ
ꯀꯩ ꯆꯥꯔꯝꯒꯗꯧꯕ ꯃꯥꯜꯂꯦ
ꯀꯥꯡꯁꯣꯏꯒꯨꯝꯕ ꯆꯥꯔꯝꯒꯗꯧꯕ ꯃꯥꯜꯂꯦ
ꯑꯗꯨꯒꯤ ꯄꯨ꯭ꯔꯥ ꯑꯣꯟꯅꯔꯤꯍꯦ ꯐꯁꯨ ꯐꯠꯇ꯭ꯔꯁꯦ ꯁꯟꯁꯥꯅꯤꯍꯦ ꯁꯟꯁꯥꯅꯤꯍꯦ ꯏꯁꯃꯦꯁ ꯇꯧꯊꯈ꯭ꯔꯕꯅꯤꯍꯦ ꯑꯗꯨ ꯑꯗꯨꯅ ꯋꯥ ꯉꯥꯡꯕꯀ ꯈꯔ ꯃꯈꯣꯟ ꯀꯟꯕꯁꯦ ꯎꯍꯨꯝ ꯁꯤꯒꯨꯝꯕ ꯅꯛꯅꯔꯝꯕꯗꯤ ꯆꯥꯃꯤꯟꯅꯔꯝꯕ ꯌꯥꯕ ꯖꯥꯠꯅꯤꯅꯦ
ꯅꯛꯅꯗ꯭ꯔꯁꯨ ꯊꯤꯜꯂꯛꯄꯗꯤ ꯌꯥꯕꯅꯤꯍꯦ ꯅꯪ ꯅꯕꯨꯛ ꯐꯠꯇꯕ ꯇꯧꯕꯒꯤꯅꯤ
ꯍꯣꯏꯅꯦ ꯅꯣꯡ ꯇꯥꯔꯁꯨ ꯇꯥꯃꯤꯟꯅꯕ ꯌꯦꯡꯉꯣ ꯅꯣꯡ ꯂꯦꯞꯄꯁꯨ ꯑꯃꯨꯛ ꯂꯦꯞꯃꯤꯟꯅꯕ ꯍꯧꯖꯤꯛ ꯈꯔ ꯂꯦꯞꯂꯝꯝꯈ꯭ꯔꯅꯤꯀꯣ
ꯍꯣꯏ
ꯑꯁ ꯑꯗꯨꯅꯤ ꯈꯤꯇꯪ ꯈꯤꯇꯪꯗꯤꯄꯍꯦ
ꯍꯧꯖꯤꯛ ꯑꯩꯈꯣꯏꯒꯤ ꯎ ꯀꯥ ꯃꯊꯛꯇ ꯗ꯭ꯔꯣꯞ ꯏꯁꯤꯡꯒꯤ ꯗ꯭ꯔꯣꯞꯇꯣ ꯇꯛ ꯇꯛ ꯇꯛ ꯇꯛ ꯇꯛ ꯇꯛ ꯇꯥꯔ ꯂꯩ
ꯎꯝꯁ ꯆꯞ ꯃꯥꯟꯅꯩꯕ ꯑꯗꯨ ꯑꯗꯨꯗꯤ ꯒ꯭ꯌꯥꯟ ꯇꯥꯔꯦ ꯑꯗꯨꯗꯤ ꯃꯐꯝꯁꯦ ꯌꯦꯟꯁꯥꯡ ꯍꯥꯎꯕ ꯀꯥꯟꯗ ꯈꯔ ꯈꯔ ꯏꯟꯚꯥꯏꯠ ꯇꯧꯅꯕ ꯌꯥꯕꯖꯥꯠꯅꯤ
ꯎꯝ ꯃꯥꯅꯦ ꯃꯥꯅꯦ
ꯅꯣꯡꯃꯥꯃꯨ ꯕꯤ ꯁꯟꯁꯥ ꯆꯥꯔꯗꯤ ꯑꯩꯒꯤꯁꯨ ꯄꯨꯔ ꯈꯥꯎꯁꯦ
ꯑꯣꯀꯦ ꯑꯣꯀꯦ ꯁꯣꯏꯗ꯭ꯔꯦ ꯁꯣꯏꯗ꯭ꯔꯦ ꯇꯧꯔꯁꯤ ꯅꯣꯡꯃꯗꯤ ꯑꯗ ꯍꯧꯖꯤꯛꯀꯥꯟꯗꯤ ꯀꯩꯀꯩ ꯍꯣꯠꯅꯔꯤꯒꯦ ꯀꯃꯥꯏ ꯀꯃꯥꯏꯅ ꯍꯤꯡꯅꯔꯤꯒꯦ ꯄꯨꯟꯁꯤꯁꯦ
ꯃ꯭ꯔꯦꯝ ꯑꯣꯏꯖꯔꯤ
ꯑꯗꯨ ꯂꯩꯗꯅ ꯃꯤꯔꯦꯝꯒꯤ ꯃꯑꯣꯡꯗꯣ ꯃꯑꯣꯡ ꯃꯑꯣꯡ ꯈꯔ ꯂꯩꯔꯝꯅꯤꯗꯅ ꯖꯥꯠ ꯖꯥꯠ ꯍꯥꯏꯕ ꯇꯥꯔꯦꯅꯦ
ꯇꯨꯝꯕꯒ ꯆꯥꯕꯒ ꯂꯩꯕꯒ
ꯑ ꯌꯥꯝ ꯀꯟꯅ ꯈꯦꯠꯅꯗꯍꯦ ꯑꯗꯨꯗꯤ ꯌꯥꯝ ꯀꯟꯅ ꯈꯦꯠꯅꯗꯦꯍꯦ ꯑꯗꯨꯗꯤ ꯇꯥꯏꯞꯇꯤ ꯆꯞ ꯅꯔꯝꯕꯖꯅꯤꯍꯦ ꯑꯗꯨꯗꯤ
ꯅꯪ ꯆꯍꯤꯒꯤ ꯇꯥꯏꯞꯅꯦ ꯍꯥꯏꯕꯗꯨꯅꯤꯅꯦ
ꯎꯝ ꯑꯗꯨꯗ ꯀꯣꯂꯦꯖ ꯀꯩꯀꯥꯒ ꯀꯥꯕ ꯈꯣꯠꯄ ꯂꯣꯏ ꯂꯣꯏꯔꯕ꯭ꯔꯣ ꯇꯝꯕ ꯌꯥꯕ꯭ꯔ ꯂꯣꯏ ꯇꯝꯊꯣꯛꯈ꯭ꯔꯕ꯭ꯔꯣ ꯀꯟꯅ ꯇꯝꯃꯤꯕ꯭ꯔꯣ ꯍꯧꯖꯤꯛꯁꯦ
ꯎꯝ ꯒ꯭ꯔꯦꯖꯨꯑꯦꯁꯟ ꯂꯣꯏꯅꯃꯛ ꯀꯟꯅ ꯆꯠꯊꯔꯤ ꯑꯩ
ꯎꯝꯝ ꯀꯩ ꯏꯁꯇ꯭ꯔꯤꯝꯗ ꯆꯠꯊꯔꯦ
ꯑꯩꯈꯣꯏꯗꯤ ꯂꯩꯕꯥꯛ ꯅꯤꯡꯕꯒꯤ ꯊꯕꯛ ꯇꯧꯖꯒꯦꯅ
ꯎꯝ
ꯂꯩꯕꯥꯛ ꯅꯤꯡꯕꯒ ꯍꯥꯏꯔꯗꯤ ꯅꯪꯁꯨ ꯈꯪꯉꯝꯒꯅꯤꯗ
ꯂꯩꯄꯥꯛꯥꯛ ꯅꯤꯡꯕ ꯍꯥꯏꯔꯗꯤ ꯀꯃꯥꯏ ꯑꯣꯏꯔꯝꯃꯅꯦ ꯁꯀꯣꯛꯁꯤꯦ ꯊꯣꯛꯄ ꯉꯝꯗ꯭ꯔꯦꯍꯦ ꯎꯝꯝ ꯌꯥꯕꯅꯤꯗꯥꯪꯁꯨ ꯑꯗꯨꯒꯨꯝꯕꯗꯤ ꯂꯣꯏ ꯌꯥꯕꯅꯤꯗ ꯀꯩꯒꯦꯕ
ꯍꯗꯗꯒꯤꯦ
ꯑꯆꯥꯆꯥ ꯒ꯭ꯌꯥꯟ ꯑꯗꯨꯝ ꯇꯥꯍꯜꯂꯁꯤ ꯀꯩꯅꯣꯝꯃ ꯑꯣꯏꯔꯝꯃꯅꯤ ꯇꯥꯔꯦꯅ ꯈꯟꯗꯣꯛꯑꯁꯦ ꯎꯝ
ꯄꯤ ꯑꯦꯜꯒꯤ ꯍꯧꯔꯗꯤ ꯍꯥꯏꯔꯗꯤ ꯂꯩꯕꯥꯛ ꯅꯤꯡꯕꯒꯤ ꯊꯕꯛ ꯇꯧꯅꯤꯡꯕ ꯈꯣꯠꯄꯆꯝ ꯐꯅꯤꯡꯕ ꯄꯒꯤꯅꯦ
ꯎꯝꯝ ꯇ ꯑ ꯂꯣꯏꯅꯤꯉꯥꯏ ꯀꯌꯥꯃꯨꯛꯀꯨꯝꯕꯗꯤ ꯋꯥꯠꯂꯤꯒꯦ
ꯑꯥ ꯎꯝ ꯑꯃ ꯆꯍꯤ ꯑꯃ ꯑꯣꯏꯔꯗꯤ ꯂꯣꯏꯔꯅꯤ
ꯎꯝ ꯑ ꯑꯗꯨ ꯂꯣꯏꯔꯗꯤ ꯀꯩꯀꯩ ꯍꯣꯠꯅꯕ ꯇꯥꯔꯦ ꯑꯩꯈꯣꯏꯁꯨ ꯑꯩꯈꯣꯏꯁꯨ ꯇꯝꯂꯝꯃꯦꯕ ꯑꯗꯣ ꯇꯝꯕꯗꯤ ꯑꯗꯨꯝ ꯂꯥꯏꯕꯀꯣ ꯑꯗꯨꯝ ꯇꯝꯕ ꯌꯥꯕ ꯂꯣꯏꯕꯗꯅꯦꯕ ꯕ꯭ꯂꯔ ꯆꯈꯠꯂꯛꯄꯁꯦ ꯑꯗꯣ ꯅꯣꯏꯅꯗꯤ ꯀꯃꯥꯏ ꯀꯃꯥꯏꯅ ꯈ ꯈꯟꯈꯤꯒꯦ
ꯈꯪꯅꯤꯗ ꯀꯔꯤꯕꯨ ꯈꯪꯗꯣꯔꯦ
ꯑ ꯃꯣꯏ ꯌꯨꯝ ꯄꯥꯟꯈꯤꯅꯤꯀꯣ
ꯅꯤ ꯃꯥꯅꯦ
ꯑꯗꯨ ꯇꯧꯈꯤꯅꯣꯍꯦ
ꯌ ꯄꯥꯟ ꯌ ꯄꯥꯟꯗꯝꯅꯤ ꯌꯨꯝ ꯉꯟꯅ ꯄꯥꯜꯂꯁꯨꯅꯦ ꯌꯥꯝ ꯋꯥꯕꯅꯦ ꯍꯥꯏꯕꯗꯤ ꯃꯅꯦ ꯏꯃꯕꯨ ꯀꯩꯁꯦꯕꯥ ꯇ ꯎꯝ ꯈꯪꯗ꯭ꯔꯗꯤꯀꯣ ꯈꯪꯉꯁꯨ ꯂꯩꯗꯅ ꯑꯉꯥꯡ ꯑꯣꯏꯕꯒꯤ ꯅꯣꯡ ꯐꯥꯗꯣꯛ ꯀꯩꯅꯣ ꯇꯧꯔꯛꯄ ꯌꯥꯏ ꯍꯥꯏꯕ ꯂꯄꯥ ꯒ꯭ꯌꯥꯟ ꯇꯥꯕ ꯉꯝꯗꯕꯅꯤꯅꯀꯣ
ꯑꯗꯨꯗ ꯐꯨꯠꯅꯕ ꯈꯠꯅꯕꯒ ꯌꯥꯎꯁꯜꯂꯛꯑꯗꯤ
ꯎꯝ
ꯑꯗꯨꯗꯤ ꯀꯅꯥꯅ ꯉꯝꯗꯣꯔꯤꯒꯦ
ꯑꯗꯨꯅ ꯑꯩꯗꯤ ꯆꯍꯤ ꯈꯔ ꯌꯥꯝꯅ ꯂꯩꯈꯤꯅꯤꯅ ꯈꯜꯂꯦꯗ ꯏꯁꯥꯒꯤ ꯏꯁꯥꯗ ꯎꯝ ꯀꯩꯗꯣꯝ ꯈꯈꯤꯇꯪꯗꯤ ꯊꯣꯛꯑꯒ ꯇꯧꯁꯜꯂꯒꯅꯦ ꯍꯌꯦꯡ ꯇꯨꯡꯒꯤ ꯑꯩꯒꯤ ꯏꯆꯠ ꯑꯩꯒꯤ ꯏꯆꯥ ꯏꯆꯥꯒꯤ ꯋꯥꯠꯇꯅꯕ ꯇꯧꯕꯗꯣ
ꯑꯗꯨꯅꯗꯤ ꯐꯩꯗ ꯁꯃꯥꯏꯅ ꯁꯤ ꯇꯧꯈꯤꯗꯧꯕꯅꯤꯗ ꯄꯩꯁꯥ ꯄꯩꯁꯥꯕꯨ ꯊꯣꯛꯑꯗꯤ ꯍꯥ ꯄꯩꯁꯥꯁꯤꯕꯨꯊꯑꯗꯤ ꯃꯤꯅ ꯎꯁꯤꯠꯂꯦ ꯀꯌꯥ ꯍꯥꯏꯕ ꯖꯥꯠꯇꯣ
ꯍꯣꯏ ꯏꯅꯦ ꯊꯣꯛꯇ꯭ꯔꯗꯤ ꯎꯁꯤꯠ ꯊꯣꯛꯇ꯭ꯔꯗꯤ ꯎ ꯎꯆꯠ ꯄꯤꯗꯦꯕ
ꯍꯣꯏ ꯍꯣꯏ ꯍꯣꯏ
ꯏꯄꯨꯔꯨꯔꯣꯏꯕ ꯐꯥꯎ ꯏꯄꯨꯔꯨꯔꯣꯏꯕꯅ ꯐꯥꯎꯛꯄꯤꯗꯕꯅꯤꯍꯦ ꯑꯗꯨꯕꯨꯗꯤ
ꯍꯣꯏ ꯍꯣꯏ ꯄꯩꯁꯥꯗꯤ ꯄꯩꯁꯥꯗꯤ ꯃꯦꯟꯗꯦꯇꯔꯤꯅꯤ
ꯍꯌꯦꯡ ꯋꯥꯏ ꯑꯩꯒꯤ ꯏꯆꯥꯅ ꯃꯃꯥ ꯑꯗꯨ ꯄꯥꯝꯃꯦ ꯑꯗꯨ ꯂꯩꯕꯤꯌꯨ ꯈꯣꯠꯂꯣ ꯍꯥꯏꯔꯛꯄꯗ ꯑꯩ ꯄꯩꯁꯥ ꯌꯥꯎꯗꯦ ꯅꯣꯏ ꯅꯄꯥꯗ ꯍꯥꯏꯗꯣꯏ ꯁꯔꯨꯛꯕꯨꯗꯤ ꯁꯦ ꯁꯦ ꯁꯦ ꯅꯠꯇ꯭ꯔꯥ
ꯑ ꯍꯅꯦ ꯑꯗꯨ ꯃꯔꯛ ꯑꯗꯨꯨꯗꯤ ꯀꯩꯅꯣ ꯃꯤꯁꯤꯡ ꯁꯨꯒꯔꯗꯗꯤ ꯁꯁꯨ ꯀꯟꯅ ꯊꯤꯅꯔꯤꯁꯤꯗꯤ
ꯃꯥꯅꯦ
ꯑꯗꯨꯗꯤ ꯀ ꯃꯥꯏ ꯈꯥꯟꯒꯦ
ꯑꯁ ꯈꯪꯗꯗ ꯑꯗꯨꯅꯤ ꯃꯣꯏ ꯃꯣꯏ ꯂꯩ ꯉꯝꯗꯕꯩ ꯈꯔ ꯉꯝꯗꯕꯩ ꯑꯣꯏꯔꯝꯅꯤ
ꯍꯣꯏ ꯃꯣꯏ ꯃꯣꯏ ꯅꯨꯄꯤꯗ ꯌꯥꯝ ꯅꯨꯡ ꯆꯤꯖꯕꯗꯣ
ꯑꯣꯏ ꯍꯣꯏ ꯑꯗꯨ ꯊꯤꯗꯤ ꯊꯤꯗꯕꯅ ꯐꯩꯌꯦꯗ
ꯊꯤꯔꯁꯨ ꯃꯇꯝ ꯆꯥꯅ ꯊꯤꯔꯗꯤꯀꯣ ꯐꯕ
ꯍꯣꯏ ꯍꯣꯏ ꯑꯗꯨ ꯍꯧꯖꯤꯛꯀꯥꯟꯗꯤ ꯎꯝ ꯃꯤꯁꯨ ꯀꯩ ꯌꯥꯝꯅ ꯏꯟꯇꯔꯦꯛꯀ ꯇꯧꯅꯔꯦꯗꯅꯀꯣ ꯌꯥꯝ ꯇꯣꯏꯅ ꯋꯥꯔꯤ ꯁꯥꯕ ꯑꯗꯨ ꯑꯗꯥ ꯀꯣ ꯍꯧꯖꯤꯛꯀꯥꯟꯗꯤ ꯌꯥꯝꯅ ꯇꯧꯅꯩꯗꯅ
ꯎꯝ
ꯑꯗꯣq ꯋꯥꯔꯤ ꯁꯥꯔꯛꯄ ꯀꯥꯟꯗ ꯃꯤꯒꯤ ꯇꯥꯏꯞꯁꯦ ꯀꯔꯝꯕꯅꯗꯤ ꯈ꯭ꯋꯥꯏꯗꯒꯤ ꯐꯖꯕꯒꯨꯝ ꯈꯔ ꯈ꯭ꯋꯥꯏꯗꯒꯤ ꯌꯥꯅꯤꯡꯕꯒꯨꯝ ꯑꯣꯏꯕ꯭ꯔꯥ
ꯍꯣꯏ ꯑꯣꯏ
ꯎꯝ ꯑꯣꯏꯌꯦ ꯍꯥꯏꯕ
ꯅꯠꯇꯦꯗ ꯋꯥꯔꯤ ꯁꯥꯔꯛꯄ ꯀꯥꯟꯗ ꯂꯩꯗ꯭ꯔꯥ ꯃꯤꯒꯤ ꯇꯥꯏꯞꯇꯣ ꯀꯔꯝꯕ ꯇꯥꯏꯞꯅꯗꯤ ꯈ꯭ꯋꯥꯏꯗꯒꯤ ꯌꯥꯅꯤꯡꯕ ꯍꯥꯏꯒꯗ꯭ꯔꯥ ꯈ꯭ꯋꯥꯏꯗꯒꯤ ꯐꯖꯕ ꯍꯥꯏꯒꯗ꯭ꯔꯥ
ꯑꯗꯨ ꯑꯩꯒꯤ ꯃꯣꯠꯇ ꯍꯥꯏꯌꯨ ꯍꯥꯏꯔꯗꯤ ꯑꯩꯗꯤ ꯑꯩꯒꯤ ꯍꯧꯖꯤꯛꯀꯤ ꯏꯅꯔ ꯀꯩꯅꯣꯒꯤ ꯂꯦꯚꯦꯜꯁꯤꯒ ꯑꯩꯅ ꯍꯧꯖꯤꯛ ꯌꯥꯝꯅ ꯀꯩꯅꯣ ꯏꯆꯝ ꯆꯝꯅ ꯂꯥꯡ ꯈꯣꯠꯇꯅ ꯇꯧꯔꯒ ꯋꯥꯔꯤ ꯁꯥꯟꯅꯕꯗꯨ ꯑꯩꯒ ꯆꯞ ꯑꯩꯒ ꯆꯞ ꯃꯥꯟꯅꯅ ꯑꯩꯉꯣꯟꯗꯒꯤ ꯀꯩꯅꯣ ꯇꯧꯕꯗꯣ ꯄꯥꯝꯃꯦ ꯑꯗꯨꯕꯨ ꯌꯥꯝꯅ ꯋꯥ ꯌꯥꯝ ꯉꯥꯡꯗꯕ ꯃꯤꯗꯤ ꯇꯜꯂꯦꯗ ꯑꯩꯗꯤ ꯑꯩꯅ ꯁꯣꯝꯗ ꯋꯥ ꯆꯕꯦꯡ ꯆꯕꯦꯡ ꯄꯠ ꯄꯠ ꯄꯠ ꯄꯠ ꯄꯠꯄꯠ ꯉꯥꯡꯅꯔꯒ ꯃꯥꯅ